ꯀꯃꯥꯏ ꯇꯧꯔꯤꯒꯦ ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯌꯦ
ꯒꯤ ꯅꯪꯒꯤ ꯈꯣꯟꯖꯦꯜ ꯇꯥꯗꯕ ꯀꯨꯏꯔꯦ
ꯍꯣꯏꯅꯦ ꯃꯤꯁ ꯇꯧꯔꯝꯃꯅꯤ ꯍꯥꯏꯅ ꯈꯟꯕꯅꯦ
ꯑꯗꯨꯅꯦ ꯂꯣꯏꯔꯦ ꯑꯩꯅ ꯒꯦꯝ ꯁꯥꯟꯅꯔꯁꯨꯅꯦ ꯅꯪ ꯅꯪ ꯂꯩꯇꯕꯒꯤ ꯑꯁ ꯂꯣꯏꯔꯦ ꯌꯥꯗ꯭ꯔꯦ
ꯕꯤꯠ ꯂꯩꯇꯕꯗꯣ ꯍꯥꯏꯌꯣ
ꯑꯗꯨꯅꯦ ꯑꯗꯨꯒ ꯅꯣꯏꯒꯤꯗꯤ ꯅꯣꯏ ꯁꯥꯏ ꯂꯩꯕꯅꯤꯅ ꯅꯪꯒꯤꯗꯤ ꯐꯖꯅ ꯁꯥꯟꯅꯕꯤꯗꯣ ꯑꯩꯒꯤꯗꯤ ꯃꯦꯊꯤꯛꯀ ꯑꯝꯇ ꯀꯥꯕꯁꯨ ꯌꯥꯗ꯭ꯔꯦ ꯍꯥꯏꯕ
ꯑꯣ ꯀꯥꯗ꯭ꯔꯤꯕꯣ ꯅꯪ
ꯀꯥꯗ꯭ꯔꯤ ꯍꯧꯖꯤꯛꯐꯥꯎ ꯑꯁ ꯑꯩꯅ ꯁꯥꯟꯅꯕꯕꯨꯗꯤ ꯁꯥꯟꯅꯕꯕꯨꯗꯤ ꯅꯪꯉꯣꯟꯗꯒꯤ ꯍꯦꯟꯅ ꯌꯥꯝꯃꯦꯕꯀꯣ ꯑꯗꯨꯒ ꯍꯧꯖꯤꯛ ꯐꯧ ꯀꯥꯗ꯭ꯔꯤ ꯍꯥꯏꯕ ꯑꯩꯅ ꯑꯗꯨꯝ ꯁꯥꯟꯅꯕ ꯀꯥꯟꯗ ꯉꯥꯝꯗꯦ ꯍꯥꯏꯕ ꯀꯩꯒꯤꯅꯣ ꯈꯪꯗꯦ ꯒꯦꯝ ꯑꯃ ꯉꯝꯒ꯭ꯔꯗꯤ ꯑꯃꯥꯡ ꯑꯃꯨꯛꯀ ꯉꯝ ꯃꯣꯏ ꯑꯃ ꯉꯝꯒꯅꯤ ꯑꯃꯨꯛꯀ ꯉꯝꯃꯣꯏ ꯑꯁ ꯗꯨꯝ ꯇꯧꯔꯒꯗ ꯂꯩꯌꯦ
ꯑꯣ ꯅꯨꯡꯉꯥꯏꯇꯦꯅꯦ ꯑꯩꯗꯤ ꯅꯍꯥꯟꯗꯣ ꯆꯪꯒꯦ ꯍꯥꯏꯅ ꯗꯤ ꯇ꯭ꯔꯥꯏ ꯇꯧꯔꯝꯕꯅꯦ ꯑꯗꯨꯕꯨꯀꯣ ꯂꯝꯕꯤꯗ ꯆꯠꯄꯅꯤꯅꯥ ꯅꯦꯠꯇꯣ ꯌꯥꯗꯦ ꯍꯥꯏꯕ ꯂꯣꯛ ꯏꯟꯐꯥꯎ ꯇꯧꯕ ꯉꯝꯗꯦ ꯑꯣꯐꯂꯥꯏꯟ ꯃꯣꯠꯇ ꯍꯦꯛ ꯍꯦꯛ ꯆꯪꯉꯤ
ꯑꯣ ꯅꯪꯒꯤ ꯅꯦꯠꯅ ꯑꯣꯏꯔꯝꯒꯅꯤ ꯑꯗꯨꯗꯤ
ꯎꯝ ꯅꯦꯠꯇꯣ ꯌꯥꯗꯦꯕ
ꯎꯝ
ꯂꯝꯕꯤꯗ ꯆꯠꯄꯗꯣ ꯑꯌꯥ ꯃꯔꯛ ꯑꯃꯗꯗꯤꯀꯣ ꯅꯦꯠꯋꯔꯛ ꯐꯪꯗꯕ ꯁꯨ ꯂꯩꯌꯦ
ꯑꯣꯝ
ꯑꯗꯨꯒꯤ ꯑꯗꯨꯝ ꯁꯥꯟꯅꯗ꯭ꯔꯦ ꯂꯝꯕꯤꯗꯁꯨ ꯆꯠꯄꯅꯤꯅ ꯃꯣꯁꯟ ꯁꯤꯛꯅꯦꯁꯇ ꯂꯩ ꯀ꯭ꯔꯦ ꯍꯥꯏꯅꯀꯣ ꯑꯩ
ꯑꯗꯨ ꯑꯗꯨꯔ ꯂꯝꯕꯤ ꯆꯠꯂꯒ ꯆꯥꯅꯕ ꯗꯨꯗꯤ ꯌꯥꯔꯣꯏꯍꯦ ꯅꯪ ꯎꯝ ꯑꯩꯈꯣꯏꯅ ꯒꯔꯤ ꯇꯣꯡꯉ ꯆꯠꯄ ꯀꯥꯟꯗ ꯑꯩꯈꯣꯏꯒꯤ ꯐꯣꯟ ꯌꯦꯡꯉꯒ ꯂꯩꯕ ꯗꯣ ꯌꯥꯝꯅ ꯑꯣꯅꯤꯡꯉꯒ ꯀꯃꯥꯏ ꯍꯥꯏꯗꯣꯏꯅꯣ ꯑꯩ ꯀꯩꯅꯣ ꯇꯧꯕꯅꯦꯕ
ꯎꯝ
ꯀꯣꯛꯁꯨ ꯉꯥꯎꯕꯅꯦꯕ
ꯎꯝ
ꯑꯗꯨꯏꯅꯦ ꯉꯁꯤꯗꯤ ꯀꯩ ꯏꯟꯁꯥꯡ ꯆꯥꯔꯒꯦ
ꯑꯁ ꯉꯁꯤ ꯍꯜꯂꯛꯄ ꯀꯥꯟꯗ ꯏꯅꯥꯎꯅꯨꯄꯤꯅ ꯀꯩꯅꯣ ꯍꯥꯏꯗ꯭ꯔꯕꯥꯠꯗꯒꯤ ꯏꯁꯃꯣꯛ ꯄꯣꯛ ꯀꯣ
ꯎꯝ
ꯊꯥꯔꯛꯄ ꯂꯧ ꯑꯥ ꯑꯥ ꯑꯗꯨꯒꯤ ꯑꯗꯨꯗꯣ ꯊꯣꯡꯉꯒ ꯊꯅꯝꯃꯦ ꯑꯗꯨ ꯆꯥꯏ
ꯑꯣ ꯍꯥꯎꯔꯝꯅꯤ ꯑꯗꯨꯗꯤ
ꯎꯝ ꯍꯥꯎꯈ꯭ꯔꯦ ꯍꯥꯏꯗꯤꯀꯣ ꯑꯈꯣꯏ ꯂꯝꯕꯤ ꯆꯠꯄꯗꯣ ꯀꯔꯤ ꯀꯔꯤꯔꯥ ꯍꯥꯏꯗꯤ ꯑꯈꯣꯏꯒꯤ ꯆꯥꯛ ꯏꯟꯁꯥꯡ ꯑꯝꯇꯁꯨ ꯐꯪꯗꯦ ꯑꯗꯨꯒ ꯑꯥ ꯅꯟꯚꯦꯖꯁꯨ ꯐꯪꯗꯦ
ꯎꯝ
ꯑꯗꯨꯒꯤ ꯃꯣꯏꯒꯤ ꯆꯥꯔꯒ ꯀꯣ ꯄꯔꯊꯥꯒꯨꯝꯕ ꯑꯥ ꯄꯨꯔꯤ ꯄꯨꯔꯤꯗꯣ ꯅꯣꯛꯅꯤꯡꯉꯦ ꯑꯥ ꯑꯥꯔꯣꯝꯗꯗꯤꯀꯣ ꯍꯥꯏꯗꯤ ꯎꯝ ꯕꯤꯠꯁꯔꯣꯝꯗ ꯑꯃꯨꯛꯀ ꯑꯣꯏꯕꯒꯤ ꯗꯨꯀꯥꯟꯁꯨ ꯐꯖꯅ ꯂꯩꯇꯦꯕ ꯍꯣꯇꯦꯜꯒꯨꯝꯕꯁꯨ__ ꯐꯖꯅ ꯂꯩꯇꯦꯕ ꯑꯈꯣꯏꯅ ꯐ꯭ꯥꯔꯁ ꯆꯠꯄ ꯅꯨꯃꯤꯠ ꯇꯣ ꯑꯗꯨꯃꯥꯏꯟ ꯇꯧꯕꯒꯤ ꯄꯨꯔꯤ ꯑꯍꯨꯝꯗ ꯄ꯭ꯂꯦ ꯄ꯭ꯂꯦꯠ ꯑꯥ ꯑꯃꯅꯦꯕꯀꯣ ꯄ꯭ꯂꯦꯠ ꯑꯃꯁꯦ ꯄꯨꯔꯤ ꯑꯍꯨꯝ ꯍꯥꯞꯄ ꯆꯥꯃꯥꯅꯤ
ꯎꯝ
ꯄꯔꯊꯥꯅ ꯑꯅꯤ ꯍꯥꯞꯄꯦ ꯆꯥꯃ
ꯉꯝꯃꯔꯣꯢ
ꯀꯣꯕꯤ ꯃꯟꯆꯨꯔꯤꯌꯥꯟꯁꯨ ꯄ꯭ꯂꯦꯠ ꯑꯃ ꯑꯃꯗ ꯆꯥꯝꯃ ꯅꯣꯛꯅꯤꯡꯉꯦ ꯌꯦꯔꯨꯝꯁꯨ ꯀꯣ ꯎꯝ ꯃꯣꯏꯗꯣ ꯊ꯭ꯔꯤ ꯄꯤꯁꯔꯥ ꯐꯣꯔ ꯄꯤꯁ ꯐꯣꯔ ꯄꯤꯁꯁꯨ ꯌꯧꯔꯝꯗꯧ ꯃꯥꯟꯗꯦ ꯊ꯭ꯔꯤ ꯄꯤꯁꯇꯣ ꯄ꯭ꯂꯦꯠ ꯑꯃ ꯑꯣꯏꯌꯦꯕꯀꯣ ꯑꯣꯝꯂꯦꯠ ꯁꯦꯝꯕꯗꯣ ꯑꯗꯨꯁꯨ ꯆꯥꯃ
ꯑꯁ ꯍꯦꯜ ꯑꯥ ꯍꯦꯟꯃꯟꯗ꯭ꯔꯣ
ꯕꯦꯠꯆ ꯆꯥꯔꯒ ꯑꯈꯣꯏꯗꯣ ꯑꯩꯠ ꯍꯟꯗ꯭ꯔꯦꯗ ꯍꯦꯜꯂꯒ ꯆꯥꯏ
ꯑꯣ ꯍꯦꯟꯃꯜꯂꯦ ꯍꯥꯏꯔꯒ ꯑꯃꯨꯛꯀ ꯂꯥꯛꯑꯣ ꯌꯥꯗ꯭ꯔꯣ
ꯍꯟꯅꯤꯡꯕꯗꯣ ꯍꯟꯅꯤꯡꯕꯗꯣ ꯑꯗꯨ ꯀꯥꯟꯗꯗꯤ ꯍꯥꯏꯗꯤ ꯎꯝ ꯆꯥꯛꯀꯨꯝꯕ ꯄ꯭ꯂꯦꯟ ꯔꯥꯏꯁꯀꯨꯝꯕꯗꯣ ꯂꯩꯇꯦꯕꯀꯣ
ꯎꯝ
ꯑꯗꯨꯒ ꯑꯈꯣꯏꯅ ꯂꯩꯐꯝꯗꯣ ꯚꯤꯂꯥꯗꯣ ꯎꯝ ꯑꯗꯨꯗꯥꯠ ꯑꯟ ꯗꯤꯟꯅꯔ ꯁꯦꯝꯕꯤꯌꯣ ꯍꯥꯏꯔꯒ ꯅꯣꯏꯗꯣ ꯑꯝ ꯍꯥꯏꯕ ꯊꯦꯡꯃꯟꯈ꯭ꯔꯦ__ ꯗꯤꯟꯅꯔ ꯁꯤꯟꯕꯤ ꯁꯦꯝꯕꯤꯌꯨ ꯍꯥꯏꯔꯗꯤ ꯄꯨꯡ ꯑꯅꯤꯗ ꯍꯥꯏꯗꯕꯅꯦ ꯍꯥꯏꯅꯀꯣ ꯑꯈ__ ꯈꯣꯏꯗ ꯄꯨꯡ ꯇꯔꯨꯛꯇ ꯍꯥꯏꯕ
ꯑꯣ
ꯑꯗꯨꯨꯃꯥꯏꯟ ꯇꯧꯋꯤꯌꯦ ꯎꯝ ꯑꯈꯣꯏꯁꯦ ꯆꯥꯛ ꯆꯥꯕ ꯐꯪꯗꯧ ꯃꯥꯟꯗ꯭ꯔꯦꯀꯣ ꯍꯥꯏꯅ ꯈꯜꯂꯒ ꯎꯄꯥꯏ ꯂꯩꯩꯇꯦ ꯎꯝ ꯃꯈꯥꯔꯣꯝ ꯊꯣꯛ ꯊꯣꯛꯁꯦ ꯍꯥꯏꯅ ꯀꯨꯝꯕ ꯀꯥꯟꯗꯥ ꯁꯥꯏꯠ ꯑꯃꯔꯣꯝꯗ ꯀꯩꯅꯣ ꯅꯟ ꯚꯦꯖꯀꯤ ꯂꯩꯔꯝꯕ ꯑꯗꯨꯗꯒꯤ ꯆꯥꯏꯌꯦ
ꯎꯝ ꯌꯥꯝ ꯋꯥꯗꯤ ꯋꯥꯔꯝꯅꯤ ꯑꯗꯣꯢ
ꯀꯩꯕ
ꯌꯥꯝ ꯋꯥꯔꯝꯅꯤ ꯍꯥꯏꯕ
ꯑꯣ ꯑꯣ ꯋꯥꯏꯌꯦ ꯅꯨꯡꯁꯥꯁꯨ ꯌꯥꯝ ꯀꯜꯂꯦꯕꯀꯣ
ꯅꯨꯔꯥꯡꯁꯨ ꯅꯍꯥꯟ ꯅꯍꯥꯟꯁꯨ ꯅꯪ ꯅꯣꯏ ꯁꯥꯏꯒ ꯑꯩ ꯏꯊꯟ ꯑꯩ ꯑꯩꯒ ꯅꯣꯏ ꯁꯥꯏꯒ ꯈꯛꯇ ꯁꯥꯟꯅꯕꯅꯦ
ꯑꯣ ꯉꯝꯕ꯭ꯔꯣ ꯑꯩꯒꯤ ꯑꯦꯀꯥꯎꯟꯗꯔ ꯑꯅꯤꯃꯛ ꯎꯝ
ꯎꯝ ꯅꯍꯥꯟꯗꯤ ꯀꯥꯎꯈ꯭ꯔꯦꯉꯣ ꯑꯅꯤꯃꯛ ꯃꯥꯂꯤ ꯍꯣꯏ ꯅꯍꯥꯟꯗꯤꯀꯣ ꯏꯕꯥꯅꯤ ꯈꯛꯇ ꯁꯥꯟꯅꯕ ꯀꯥꯟꯗ ꯑꯗꯨꯝ ꯉꯝꯃꯦꯕ ꯑꯗꯨꯒ ꯑꯩꯅ ꯃꯥꯅ ꯃꯤ ꯑꯃ ꯀꯧꯋꯦ ꯑꯗꯨꯗ ꯑꯩꯈꯣꯏ ꯁꯥꯅꯩꯕꯀꯣ ꯑꯗꯨꯀꯥꯟꯗ ꯉꯝꯗ꯭ꯔꯦꯕꯀꯣ ꯑꯗꯨꯒꯤ ꯑꯩꯅꯁꯨ ꯑꯃꯨꯛꯀ ꯑꯥ ꯅꯨꯄꯥ ꯑꯃ ꯑꯩꯈꯣꯏ__ ꯈꯣꯏꯅꯝ ꯑꯗꯨꯝ ꯁꯥꯟꯅꯕꯗꯣ ꯑꯗꯨ ꯅꯨꯞ__ ꯄꯥꯁꯤ ꯀꯥꯎꯋꯦꯕ ꯀꯥꯎꯔꯒ ꯑꯩꯈꯣꯏꯁꯦ ꯁꯥꯟꯅꯩꯌꯦ ꯑꯗꯨꯗꯁꯨ ꯉꯝꯗꯦ ꯑꯗꯨꯒ ꯑꯃꯨꯛꯀꯁꯨ ꯉꯝꯗꯦꯕ ꯏꯁ ꯏꯕꯥꯅꯤꯅ ꯁꯥꯟꯅꯕ ꯀꯥꯟꯗ ꯑꯥ ꯃꯦꯠꯁ ꯑꯍꯨꯝꯗꯤ ꯉꯥꯝꯃꯦꯕꯀꯣ ꯏ ꯏꯕꯥꯅꯤ ꯈꯛꯇ ꯁꯥꯟꯅꯕ ꯀꯥꯟꯗ ꯑꯗꯨꯒ ꯃꯦꯠꯁ ꯑꯅꯤ ꯑꯍꯨꯝ ꯑꯍꯨꯝꯔꯥ ꯃꯔꯤꯔꯥꯗꯤ ꯉꯝꯗꯦ
ꯑꯣ
ꯑꯗꯨꯒ ꯅꯪꯒꯤꯗꯤ ꯄ꯭ꯔꯣꯇꯦꯛꯁꯟ ꯄꯣꯏꯟ ꯑꯗꯨꯝ ꯂꯩꯕꯅꯦꯀꯣ ꯑꯩꯒꯤ ꯇꯤ ꯂꯩꯇꯦ ꯍꯥꯢꯕ ꯑꯗꯨꯒꯤ ꯑꯗꯨꯝ ꯍꯟꯊꯥ ꯈꯪꯗꯦ ꯀꯔꯤ ꯀꯃꯥꯏꯟ ꯇꯧꯕꯅꯣ ꯇꯦꯡ ꯑꯗꯨꯝ ꯄꯥꯏꯕꯒꯤ ꯑꯣꯏꯔꯝꯒꯅꯤ
ꯑꯣ ꯑꯣ ꯑꯣ
ꯑꯗꯨꯒ ꯑꯦꯝꯕꯤ ꯄꯤꯗꯨꯒ ꯑꯃꯨꯛꯀ ꯆꯥꯕꯀꯣ
ꯎꯝ ꯎꯝ ꯍꯩꯅꯦ ꯃꯥꯟ ꯗꯥ ꯉꯁꯥꯏꯗ ꯔꯦꯀꯣꯔꯗꯤꯡ ꯏꯁꯀ꯭ꯔꯤꯟ ꯔꯦꯀꯣꯔꯗꯤꯡ ꯇꯧꯔꯝꯃꯦ ꯇꯦꯡ ꯄꯥꯏ ꯂꯧꯕꯒꯤꯗꯣ
ꯎꯝ
ꯐꯥꯏꯔꯛꯄꯁꯦ
ꯍꯝ ꯑꯗꯨꯃꯥꯏꯟ ꯇꯧꯋꯦꯕ ꯑꯁ ꯅꯣꯏꯗꯤ ꯌꯥꯏ
ꯑꯗꯨ ꯑꯁꯦꯡꯕꯗꯤ ꯑꯩꯒꯤ ꯗꯦꯜꯂꯤ ꯇꯥꯛꯁ ꯗꯥ ꯆꯠꯄꯤꯌꯣꯒꯨꯝꯕꯁꯨ ꯍꯥꯏꯗꯦꯕ ꯇꯧꯕꯤꯔꯒꯦ ꯀꯣꯜ ꯇꯥꯛꯁꯇꯨ ꯍꯥꯏꯅ ꯍꯥꯏꯕ
ꯎꯝ ꯑꯗꯨꯒ ꯑꯗꯨꯃꯥꯏꯅ ꯀꯩ ꯍꯥꯏꯌꯦ ꯃꯥꯁꯦ ꯀ꯭ꯔꯨꯁꯁꯦ ꯌꯥꯝꯃꯟꯗꯅ ꯑꯩꯁꯦ ꯕ꯭ꯂꯣꯛ ꯇꯧꯕꯤꯅꯤꯡꯉꯦ ꯍꯥꯏꯌꯦ
ꯀꯔꯤ ꯍꯥꯏꯕ
ꯀ꯭ꯔꯨꯁ ꯌꯥꯝꯃꯟꯗꯅꯅꯦ ꯃꯥꯅ ꯀ꯭ꯔꯨꯁ ꯍꯥꯏꯌꯦꯕꯀꯣ ꯑꯗꯨ ꯌꯥꯝꯃꯟꯗꯅ ꯑꯩꯁꯦ ꯑꯃ ꯑꯟꯐ꯭ꯔꯦꯟ ꯇꯧꯍꯟꯅꯤꯡꯉꯦ ꯍꯥꯢꯌꯦ
ꯑꯗꯨꯒ ꯑꯩꯅ ꯅꯍꯥꯟ ꯁꯣꯏꯗꯅ ꯃꯥ ꯐ꯭ꯔꯦꯟ ꯔꯤꯀ꯭ꯋꯦꯁ ꯄꯤꯕꯗꯣ
ꯎꯝ
ꯑꯗꯨꯁꯨ ꯍꯥꯏꯕꯅꯦ ꯑꯩꯅ ꯅꯍꯥꯟ ꯑꯩꯅ ꯆꯪꯕꯀꯥꯟꯗ ꯒ꯭ꯔꯦꯁꯇ ꯑꯥ ꯃꯥꯗ ꯑꯥ ꯅꯥ ꯐ꯭ꯔꯦꯟ ꯔꯤꯀ꯭ꯋꯦꯁ ꯄꯤꯒꯦ ꯇꯧꯕ ꯀꯥꯟꯗ ꯑꯃꯗꯨ ꯄꯤꯕꯅꯦ ꯑꯩꯅ ꯍꯥꯏꯕ ꯀꯥꯟꯗ ꯑꯗꯨꯁꯨ ꯅꯣꯏ ꯂꯩꯕꯩ ꯀꯥꯗꯥ ꯑꯩꯅꯥ ꯍꯥꯏꯕ ꯑꯗꯨꯒꯤ ꯊꯨ ꯊꯨ ꯅꯥ ꯑꯩꯁꯦ ꯊꯣꯛꯂꯛꯄꯅꯦ ꯀꯥꯏꯅ ꯑꯗꯨꯃꯥꯏꯅ ꯍꯥꯏꯕꯤ ꯑꯗꯨꯅꯦꯀꯣ ꯌꯥꯝ ꯅꯣꯛꯅꯤꯡꯉꯦ
ꯨꯑꯗꯨꯒꯤꯅꯦ ꯃꯥꯅ ꯌꯨꯖꯔ ꯅꯦꯝ ꯆꯦꯟꯖ ꯇꯧꯅꯤꯡꯉꯦ ꯍꯥꯏꯔꯤꯗꯣ
ꯑꯣꯏꯗ꯭ꯔꯗꯤ ꯀꯩꯅꯣ ꯅꯕꯥꯅꯤꯒꯤ ꯑꯃꯗ ꯍꯥꯞꯄꯒ
ꯑꯗꯨꯒ ꯑꯩꯉꯣꯟꯗ ꯁꯨꯃꯥꯏꯅ ꯍꯪꯕꯁꯥꯏ ꯅꯪꯗꯤ ꯇꯧꯅꯤꯡꯗꯕ꯭ꯔꯥ ꯍꯥꯏꯅ ꯑꯗꯨꯗ ꯍꯥꯞꯅꯤꯡꯉꯤꯕꯣ ꯍꯥꯏꯅ ꯍꯪꯕ ꯖꯥꯢ ꯇꯧꯅꯤꯡꯈ꯭ꯔꯦ ꯍꯥꯏ ꯔꯤꯆꯥꯔꯖ ꯇꯧꯅꯤꯡꯗꯕꯒꯤꯅꯦ ꯍꯥꯏꯅ ꯍꯥꯏꯕ
ꯑꯥ
ꯗꯥꯏꯃꯟ ꯔꯤꯆꯥꯔꯖ ꯇꯧꯅꯤꯅ ꯑꯗꯨꯒꯨꯝꯕ ꯆꯦꯟꯖ ꯇꯧꯕꯗꯤ
ꯎꯝ ꯇꯧꯕꯅꯤ
ꯑꯗꯨꯒꯤ ꯑꯩꯅ ꯃꯥꯅ ꯑꯩꯅ ꯇꯧꯔ ꯇꯧꯕꯤꯒꯅꯤ ꯍꯥꯏꯅ ꯍꯥꯏꯔ ꯂꯩꯕ
ꯎꯝ
ꯑꯩꯗꯤ ꯒ꯭ꯌꯥꯟ ꯇꯥꯗꯦꯕ ꯍꯧꯖꯤꯛꯀꯥꯟ ꯀꯔꯤꯔꯥ ꯄ꯭ꯔꯣ ꯄ꯭ꯔꯣꯃꯣꯁꯅꯦꯜ ꯀꯔꯤꯔꯥ ꯄ꯭ꯔꯣꯃꯣ ꯎꯝ ꯑꯗꯨꯀꯥ ꯀꯔꯤ ꯀꯔꯤ ꯇꯧꯅꯤꯉꯥꯏꯔꯕ
ꯑꯗꯨꯗꯣ ꯄ꯭ꯔꯣꯃꯣꯗꯨꯀꯣ ꯑꯩꯈꯣꯏꯅ ꯑꯥ ꯐꯪꯕ ꯀꯥꯟꯗ ꯎꯝ ꯄ꯭ꯔꯣꯃꯣꯁꯦ ꯐꯪꯕ ꯀꯥꯟꯗ ꯀꯃꯥꯏ ꯍꯥꯢꯗꯣꯢꯅꯣ ꯍꯣꯏ ꯑꯩꯈꯣꯏ ꯗꯥꯏꯃꯟ ꯂꯩꯗꯣꯏꯅꯦꯕꯀꯣ ꯍꯥꯏꯗꯤ ꯑꯩꯈꯣꯏꯅꯁꯨ ꯀꯤꯟ ꯑꯃꯥꯗ ꯂꯧꯕ ꯀꯥꯟꯗ ꯗꯥꯏꯃꯟꯁꯦ ꯑꯩꯠ ꯍꯟꯗ꯭ꯔꯦꯠꯀꯨꯝꯕ ꯑꯗꯨꯝ ꯂꯩꯌꯦꯀꯣ
ꯎꯝ
ꯐꯥꯏꯐ ꯍꯟꯗ꯭ꯔꯦꯠ ꯁꯤꯛꯁ ꯍꯟꯗ꯭ꯔꯦꯠ ꯑꯗꯨ ꯑꯗꯨ ꯄ꯭ꯔꯣꯃꯣ ꯂꯩꯔꯗꯤ ꯑꯗꯨ ꯄ꯭ꯔꯣꯃꯣꯅ ꯍꯦꯜꯞ ꯇꯧꯒꯅꯤꯕ ꯂꯨꯄꯥ ꯑꯃꯒꯤ ꯍꯥꯏꯗꯤ ꯗꯥꯏꯃꯟ ꯑꯃꯒꯤ ꯈꯛꯇ ꯑꯗꯨꯝ ꯂꯩꯕ ꯉꯝꯒꯅꯤꯕ
ꯑꯣ ꯎꯝ ꯑꯗꯨ ꯑꯗꯨ ꯑꯣꯏꯔꯁꯨ ꯄ꯭ꯔꯣꯃꯣꯗꯣ ꯂꯩꯔꯁꯨ ꯑꯩꯈꯣꯏꯗꯣ ꯔꯤꯁꯔꯁ ꯇꯧꯅꯤꯅ ꯑꯗꯨꯗꯤ
ꯍꯣꯏ ꯇꯧꯗ꯭ꯔꯗꯤ ꯂꯩꯕ ꯉꯝꯃꯣꯏ ꯎꯝ ꯑꯗꯨ ꯑꯥ ꯗꯥꯏꯃꯟꯁꯦ ꯑꯃꯨꯛ ꯑꯃꯨꯛ ꯈꯛꯇꯅꯦꯕ ꯂꯨꯄꯥ ꯆꯥꯝꯃꯒꯤ ꯍꯥꯞꯄꯗꯤ ꯌꯥꯔꯦꯕ
ꯑꯣ ꯑꯣ
ꯑꯩ ꯑꯩꯒꯤ ꯑꯩꯒꯤꯗꯤ ꯃꯤꯅ ꯍꯥꯞꯄꯤꯕꯅꯦ
ꯐꯩꯀꯣ ꯃꯤꯅ ꯍꯥꯞꯄꯤꯅꯤꯡꯉꯥꯏ ꯂꯩꯀꯣ
ꯅꯪꯒꯤꯗꯤ ꯂꯩꯇ꯭ꯔꯣ
ꯂꯩꯌꯦ ꯂꯩꯌꯦ ꯇꯧꯕꯤꯅꯤ ꯍꯥꯏꯅꯗꯤ ꯍꯥꯏꯔꯝꯕꯅꯦ ꯀꯩꯕ
ꯅꯪꯒꯤꯗꯤ ꯅꯪꯒꯤꯗꯤ ꯑꯥ ꯅꯣꯏ ꯁꯥꯏꯅꯤꯅ ꯑꯩꯒꯤꯗꯤ ꯑꯩꯒꯤ ꯁꯥꯏ ꯅꯠꯇꯦ
ꯑꯗꯨꯅ ꯍꯦꯟꯅ ꯅꯨꯡꯉꯥꯏꯇ꯭ꯔꯣ
ꯎꯝ ꯈꯪꯗꯦꯍꯦ ꯑꯉꯥꯡꯅꯦ
ꯎꯝ ꯅꯍꯥꯟ ꯑꯩ ꯆꯠꯄ ꯀꯥꯟꯗ ꯃꯅꯤꯡꯔꯣꯝꯗ꯭ꯔ ꯈꯪꯗꯦꯅꯦ ꯎꯝ ꯅꯨꯄꯥ ꯑꯃ ꯀꯣꯜ ꯇꯧꯔꯛꯀꯦ ꯍꯥꯏꯅꯀꯣ ꯑꯩꯈꯣꯏꯒꯤꯗꯣ ꯗꯦ ꯑꯩꯅ ꯀꯩꯅꯣꯝ ꯑꯥ ꯑꯩꯈꯣꯏ ꯔꯨꯝꯗ ꯍꯧꯖꯤꯛ ꯇꯧꯕ ꯌꯥꯗꯦ ꯑꯩ ꯌꯥꯝ ꯋꯥꯔꯒ ꯂꯩꯕꯅꯦ ꯄꯣꯊꯥꯔ ꯂꯩꯕꯅꯦ ꯍꯥꯏꯔꯒ ꯑꯣꯀꯦ ꯑꯣꯀꯦ ꯍꯥꯏꯅ ꯑꯗꯣ ꯃꯥꯗꯣ ꯎꯝ ꯗꯤꯁꯑꯦꯄꯤꯌꯤꯔꯤꯡ ꯃꯦꯁꯦꯁ ꯍꯥꯞꯄꯒꯤ ꯃꯥꯅ ꯇꯦꯛꯁ ꯊꯥꯕꯁꯤꯡꯗꯣ ꯑꯩ ꯌꯦꯡꯍꯧꯗ꯭ꯔꯤꯀꯥꯟꯗ ꯆꯠꯈ꯭ꯔꯦ ꯑꯩ
ꯑꯣ ꯅꯃꯥꯟꯅꯕꯤꯗꯣ ꯑꯥ ꯊꯕꯛ ꯆꯠꯈꯤꯕ꯭ꯔ ꯅꯠꯇ꯭ꯔꯒ ꯀꯃꯥꯏ ꯇꯧꯒꯦ
ꯆꯠꯈ꯭ꯔꯕꯅꯦ ꯊꯕꯛ ꯋꯥꯔꯝꯃꯅꯤ ꯁꯨꯇꯤ ꯄꯤꯌꯣ ꯌꯥꯗꯦ ꯃꯣꯏ ꯃꯦꯅꯦꯖꯔꯍꯣꯏꯅ
ꯑꯁ ꯃꯣꯏꯁꯦ ꯕꯤ ꯄꯤ ꯑꯦꯜꯁꯦ ꯑꯗꯨꯝ ꯇꯧꯕꯅꯦ
ꯎꯝ ꯑꯗꯨꯒꯤ ꯑꯝ ꯑꯩꯈꯣꯏ ꯌꯧꯕꯗꯣ ꯉꯁꯤ ꯌꯧꯕꯗꯣ ꯄꯨꯡ ꯎꯝ ꯅꯥꯏꯟ ꯅꯥꯏꯟ ꯇꯥꯈ꯭ꯔꯦ ꯌꯨꯝ ꯌꯧꯕꯁꯦ
ꯑꯣ
ꯑꯁꯦꯡꯕꯗꯤ ꯃꯣꯏꯁꯦ ꯑꯩꯠ ꯊꯔꯇꯤꯗꯅꯦꯕꯀꯣ ꯃꯣꯏ ꯊꯕꯛ ꯍꯧꯕꯗꯣ ꯃꯦꯅꯦꯖꯔ ꯍꯣꯏꯅ ꯀꯣꯜ ꯇꯧ ꯇꯧꯔꯒ ꯂꯩꯌꯦ ꯃꯥꯕꯨ ꯑꯗꯨꯒꯤ ꯗꯨꯝ ꯆꯠꯈ꯭ꯔꯦ ꯈꯔ ꯊꯦꯡꯅ ꯂꯥꯛꯑꯅꯤ ꯍꯥꯏꯔꯒ
ꯎꯝ
ꯒꯥꯔꯤꯗ ꯇꯣꯡ ꯇꯣꯡꯔꯒ ꯌꯦꯡꯉꯨꯅꯩ ꯒꯥꯔꯤꯗ ꯇꯣꯡꯕꯗꯣ ꯑꯩꯈꯣꯏ ꯊꯔꯇꯤꯟ ꯑꯥꯋꯔꯁꯅꯦ ꯇꯣꯡꯕ
ꯎꯝ
ꯑꯗꯨꯕꯨ ꯇꯨꯝꯕ ꯃꯇꯝꯅ ꯌꯥꯝꯕꯒꯤꯀꯣ ꯈꯔ ꯍꯥꯏꯗꯤ ꯆꯠꯄꯗꯣ ꯌꯥꯝ ꯁꯥꯡꯉꯦ ꯍꯥꯏꯅꯗꯤ ꯈꯪꯗꯦ ꯍꯤꯗꯥꯛ ꯆꯥꯔꯒ ꯇꯨꯝꯃꯤꯅꯤꯅꯦ
ꯇꯜꯂꯦ
ꯑꯗꯨꯒ ꯎꯝ ꯏꯃꯥꯟꯅꯕꯤ ꯑꯃꯥ ꯀꯩꯅꯣ ꯇꯡꯈꯨꯜꯒꯤ ꯃꯤ ꯂꯩꯌꯦꯕꯀꯣ ꯃꯥꯖꯨ ꯑꯩꯒꯤ ꯏꯅꯥꯛꯇ ꯇꯨꯝꯕ ꯃꯥꯒꯤ ꯍꯦꯟꯖꯤꯟꯕ ꯆꯥꯡꯗꯣ ꯍꯤꯗꯥꯛ ꯎꯝ ꯑꯦꯚꯣꯃꯤꯟꯗꯣ ꯃꯥ ꯀꯣꯛ ꯉꯥꯎꯗꯅꯤꯉꯥꯏ ꯍꯦꯟꯅ ꯑꯅꯤ ꯆꯥꯔꯒ
ꯑꯁ
ꯑꯥꯢꯅꯣ ꯎꯝ ꯑꯈꯣꯏꯗꯤ ꯑꯥꯏꯕ‌ꯣ ꯑꯦꯕꯣꯃꯤꯟ ꯆꯥꯕꯗꯣ ꯑꯈꯣꯏꯗꯤ ꯇꯪꯈꯥꯏ ꯇꯪꯈꯥꯏ ꯑꯣꯏꯅ ꯆꯥꯕ ꯅꯠꯇ꯭ꯔꯣ ꯑꯥꯏꯅ ꯍꯥꯏ ꯃꯥꯗꯣ ꯑꯦ ꯑꯩ ꯉꯝꯗꯧ ꯃꯥꯟꯗꯦ ꯒꯥꯔꯤ ꯂꯝꯕꯤ ꯌꯥꯝ ꯁꯥꯡꯉ‌ꯦ ꯍꯥꯏꯅ ꯑꯅꯤ ꯑꯣꯏꯅ ꯑꯣꯕ꯭ꯔꯗꯣꯁ ꯇꯧꯅꯤꯀꯣ ꯍꯥꯏꯔꯒ ꯅꯣꯛꯑꯒ
ꯎꯝꯍꯨꯝ
ꯐꯖꯅꯗꯤ ꯇꯨꯝꯕꯅꯦ ꯑꯗꯨ ꯆꯥꯕꯒꯤ
ꯎꯝ
ꯎꯝ ꯑꯈꯣꯏꯅ ꯆꯠꯄꯗꯣ ꯈꯨꯟꯔꯣꯝꯅꯦꯕꯀꯣ ꯈꯨꯟꯔꯣꯝ ꯑꯣꯏꯔꯁꯨ ꯇꯨ ꯂꯝꯕꯤꯔꯣꯝ ꯂꯝꯕꯤꯒꯨꯝꯕ ꯀꯔꯤ ꯀꯔꯤꯅꯣꯒꯨꯝꯕ ꯂꯣꯏꯅꯃꯛ ꯕ꯭ꯂꯦꯛ ꯇꯣꯞꯅꯦ ꯂꯝꯕꯤꯗꯣ ꯄꯤꯛꯇꯤ ꯄꯤꯛꯑꯦꯕꯀꯣ ꯈꯨꯟꯔꯣꯝ ꯑꯣꯏꯕꯒꯤ ꯑꯗꯨ ꯑꯣꯏꯔꯁꯨ ꯅꯥꯟꯕꯗ‌ꯣ
ꯃꯤꯗꯤ ꯑꯗꯨꯃꯥꯏ ꯇꯧꯕꯅꯦꯕ
ꯎꯝ ꯑꯗꯨꯒ ꯎꯝ ꯑꯣꯇꯣ ꯗ꯭ꯔꯥꯏꯚ꯭ꯔꯁꯤꯡꯁꯨꯀꯣ ꯍꯥꯏꯗꯤ ꯑꯗꯨꯝ ꯏꯪꯂꯤꯁꯁꯨ ꯒ꯭ꯌꯥꯟ ꯇꯥꯕ ꯂꯩꯌꯦ ꯍꯤꯟꯗꯤꯁꯨ ꯑꯗꯨꯃꯥꯏꯟ ꯇꯧꯕꯒꯤ ꯋꯥꯔꯤ ꯁꯥꯔꯒ ꯀꯩꯀꯩꯅꯣ ꯇꯧꯕꯤꯕꯅꯤꯅꯦ ꯑꯈꯣꯏꯗꯣ ꯍꯥꯟꯅꯗꯤ ꯇꯨ ꯊꯥꯎꯖꯟ ꯇꯦꯟꯒꯨꯝꯕꯔꯣꯝꯗꯗꯤ ꯌꯥꯝ ꯅꯥꯟꯕꯅꯦ ꯁꯤꯒꯨꯝꯕ ꯃꯐꯝꯁꯦ ꯑꯗꯣ ꯇꯨꯔꯤꯁ ꯀꯨꯝꯕ ꯃꯌꯥꯝ ꯂꯥꯛꯈ꯭ꯔꯕꯗꯒꯤꯀꯣ ꯄ꯭ꯂꯥꯁꯇꯤꯛꯀꯨꯝꯕ ꯀꯩ ꯀꯩꯅꯣꯒꯨꯝꯕꯁꯦ ꯐꯣꯔꯦꯁꯇ ꯍꯨꯟꯗꯣꯛꯄꯤꯕ ꯑꯗꯨꯃꯥꯏꯟ ꯇꯧꯕꯒꯤ ꯃꯣꯠꯄꯅꯦ ꯍꯥꯏꯅ ꯍꯥꯏꯌꯦꯕ
ꯎꯝ ꯑꯗꯨꯅꯦ